ꯀꯩꯗꯧꯔꯤꯒꯦ ꯅꯪꯕꯣ
ꯑ ꯁꯨꯝ ꯌꯨꯝꯒꯤ ꯊꯕꯛ ꯏꯪꯈꯥꯡ ꯑꯌꯨꯛꯀꯤ ꯁꯨꯝ ꯀꯩꯀꯥ ꯇꯧꯔꯝꯕꯅꯤꯗ
ꯏꯅꯥꯎ ꯑꯩꯈꯣꯏꯅ ꯅ ꯌꯥꯝ ꯂꯥꯛꯑꯝꯕꯅꯤꯅꯦ ꯂꯥꯛꯈꯤꯗꯦꯅꯦ ꯍꯧꯖꯤꯛꯀꯥꯟꯗꯤ ꯊꯕꯛ ꯌꯥꯝ ꯆꯤꯟꯈ꯭ꯔ ꯃꯥꯜꯂꯦꯗ
ꯍꯧꯖꯤꯛꯀꯥꯟꯁꯦ ꯍꯥꯏꯗꯤ ꯈꯪꯗꯦꯅꯦ ꯆꯍꯤꯁꯦ ꯁꯨꯝ ꯍꯥꯞꯆꯤꯜꯂꯛꯏꯉꯩ ꯊꯕꯛ ꯌꯥꯝꯁꯤꯜꯂꯤ ꯑꯗꯨ ꯇꯧꯔꯕ ꯈꯗꯨꯗ ꯑꯩꯈꯣꯏꯁꯨ
ꯀꯔꯤ ꯀꯔꯤ ꯊꯕꯛ ꯇꯧꯔꯤꯅꯣ ꯅꯪꯕꯣ
ꯌꯨꯝꯒꯤ ꯁꯨꯝ ꯏꯃꯥ ꯄꯕꯥꯕꯨꯡꯒꯤ ꯃꯇꯦꯡ ꯄꯥꯡꯗꯅ ꯈꯣꯠꯇꯅ ꯂꯩꯔꯦꯗ ꯑꯦ ꯑꯩꯁꯦ ꯀꯩꯅꯣꯝꯇ ꯍꯪꯒꯦ ꯇꯧꯕꯅꯤ ꯅꯪꯉꯣꯟꯗ
ꯑꯥ
ꯑꯩꯈꯣꯏꯁꯦ ꯀꯣꯏꯕ ꯆꯠꯁꯦꯅ ꯑꯝꯇꯪ ꯍꯥꯏꯅꯈꯤꯗꯥꯏꯅꯦ
ꯌꯥꯏꯌꯦ ꯀꯣꯏꯕ ꯑꯩꯁꯨ ꯈꯜꯂꯝꯃꯤꯅꯦ ꯑꯩꯁꯨ ꯑꯗꯨꯗꯣꯝꯒꯤ ꯍꯪꯒꯦ ꯇꯧꯔꯝꯕꯅꯤꯅꯦ ꯑꯩꯈꯣꯏꯁꯦ ꯍꯥꯏ ꯍꯥꯏꯅꯔꯒ ꯍꯥꯏꯗꯤ ꯃꯤꯗꯣ ꯃꯄꯥꯟꯂꯝꯁꯨ ꯃꯌꯥꯝ ꯂꯩꯅꯈꯤꯗꯣ ꯑꯗꯨꯕꯨꯁꯨ ꯊ ꯊꯣꯛꯅꯔꯛꯦ ꯆꯠꯀꯅꯤ ꯑꯗꯨꯑꯣꯏꯗꯤ ꯑꯝꯇꯪ ꯀꯥꯏꯗ꯭ꯔꯣ ꯑꯃ ꯃꯐꯝ ꯐꯖꯕ ꯑꯃ ꯆꯠꯁꯤꯅ ꯈꯜꯂꯤꯅꯤꯅꯤ ꯑꯩꯈꯣꯏ ꯈꯟꯅꯔꯒ ꯑꯩꯗꯤ ꯑꯗꯨ ꯍꯥꯏꯔꯒ ꯆꯠꯄꯩꯁꯦ ꯍꯧꯖꯤꯛ ꯂꯣꯛꯇꯥꯛꯇꯣ ꯅꯨꯡꯉꯥꯏꯗꯧ ꯃꯥꯜꯂꯤꯅꯦꯍꯦ
ꯎ ꯑꯗꯨꯅꯤ ꯂꯣꯛꯇꯥꯛꯁꯦ ꯍꯥꯏꯗꯤ ꯍꯧꯖꯤꯛꯁꯤꯒꯤ ꯌꯥꯝ ꯃꯤ ꯌꯥꯝ ꯆꯠꯅꯕ ꯍꯥꯏꯇꯥꯔꯦ ꯀꯩ ꯍꯥꯏꯗꯤ ꯃꯤꯅ ꯆꯠ ꯂꯩꯔꯤꯁꯦ ꯃꯔꯝ ꯑꯃꯗꯤ ꯂꯩꯔꯣ ꯊꯣꯛꯣꯏꯏꯅꯤ
ꯃꯥꯅꯦ ꯃꯥꯅꯦ ꯃꯥꯅꯦ
ꯂꯇꯥꯛꯁꯨ ꯁꯨꯃꯥꯏꯅ ꯇꯧꯋꯤ ꯍꯥꯏꯅꯦ
ꯏꯆꯦ ꯀꯥꯂꯦꯟ ꯊꯥꯅꯤꯅꯀꯣ ꯁꯥꯥꯒ ꯁꯥꯔꯦ ꯑꯗꯤ ꯌꯨꯝꯗ ꯄꯥꯛ ꯂꯩꯅꯤꯡꯗꯦ ꯃꯗꯨꯅ ꯈꯤꯇꯪ ꯑꯆꯤꯛꯄ ꯑꯃ ꯑꯩꯈꯣꯏꯒꯤ ꯏꯁꯤꯡꯁꯤꯡ ꯈꯜ ꯂꯩ ꯃꯐꯝꯗꯒ ꯆꯠꯂꯒ ꯂꯩꯅꯤꯡꯗ꯭ꯔꯣ
ꯑꯗꯨꯅꯤꯅꯦ ꯑꯩꯁꯨ ꯈꯜꯂꯤ ꯃꯤꯅꯦ
ꯀꯩꯅꯣꯗꯒ ꯆꯠꯅꯤꯡꯉꯤ ꯍꯥꯏꯕ ꯂꯣꯛꯇꯥꯛ ꯅꯨꯡꯉꯥꯏꯗꯧ ꯃꯥꯜꯂꯦꯕ ꯑꯩꯈꯣꯏ ꯅꯣꯏꯒꯤ ꯅꯃꯥꯟꯅꯕ ꯂꯩꯈꯤꯗꯅꯦ ꯂꯣꯛꯇꯥꯛꯀꯤ ꯍꯧꯖꯤꯛꯀꯥꯟ ꯌꯥꯝ ꯇꯧꯅꯕ ꯑꯩꯈꯣꯏꯒꯤ ꯀꯔꯤ ꯍꯥꯏꯅꯤ ꯃꯅꯨꯡꯒꯥꯡꯒꯂꯤ ꯌꯥ
ꯂꯩ ꯂꯩ
ꯑꯗꯨꯒꯤꯗꯣ ꯀꯃꯥꯏ ꯀꯃꯥꯏ ꯇꯧꯒꯦ ꯑꯝꯇ ꯍꯥꯏꯔꯛꯅꯦ
ꯀꯩꯅꯣꯁꯦ ꯑꯩꯈꯣꯏꯅ ꯑꯗꯨꯗꯒꯨꯝꯕ ꯅꯣꯡꯃ ꯑꯃ ꯂꯩꯒꯦ ꯍꯥꯏꯔꯗꯤꯅꯦ ꯑꯝ ꯁꯨꯃꯥꯏꯅ ꯇꯧꯕꯧꯕ ꯑ ꯃꯣꯏꯗꯒꯤ ꯍꯥꯏꯅꯦ ꯃꯣꯏꯒꯤ ꯃꯣꯕꯥꯏꯜ ꯅꯝꯕꯔ ꯂꯩꯌꯦꯕꯀꯣ ꯑꯗꯨ ꯑꯩꯈꯣꯏ ꯍꯥꯟꯅ ꯍꯥꯏ ꯁꯤꯒꯤ ꯅꯨꯃꯤꯠꯁꯦ ꯁꯤꯒꯤ ꯇꯥꯡ ꯑ ꯁꯨꯛꯁꯦ ꯍꯥꯡꯕꯤꯕ꯭ꯔꯥ ꯇꯥꯃꯣ ꯁꯨꯃꯥꯏꯅ ꯃꯇꯝ ꯁꯇꯨꯁꯦ ꯍꯥꯡ ꯗꯤ ꯑꯩꯈꯣꯏ ꯂꯥꯛꯆꯒꯦ ꯈꯣꯠꯆꯒꯦ ꯍꯥꯏꯅꯗꯨꯅꯦꯕ ꯑꯗꯨ ꯃꯣꯏꯅ ꯍꯥꯡꯉꯦ ꯍ ꯑꯩꯈꯣꯏꯗ ꯆꯠꯄ ꯌꯥꯔꯦ ꯑꯗꯨꯗꯤ ꯃꯣꯏꯅ ꯍꯥꯡ ꯇ꯭ꯔꯗꯤ ꯑꯃꯨꯛ ꯑꯩꯈꯣꯏꯅ ꯑꯃꯨꯛ ꯑꯇꯣꯞꯄ ꯅꯨꯃꯤꯠ ꯍꯪꯒꯦꯁꯨ ꯌꯥꯔꯦ ꯃꯣꯏꯅ ꯑꯃꯝ ꯁꯤ ꯅꯨꯃꯤꯠꯁꯤꯗꯤ ꯍꯥꯡꯉꯦ ꯁꯤ ꯅꯨꯃꯤꯁꯤꯠꯗ ꯍꯥꯡꯉꯦꯗꯤ ꯑꯩꯈꯣꯏꯁꯨ ꯌꯥꯅꯕ ꯑꯃ ꯑꯅꯤꯁꯤ ꯌꯥꯅꯕ ꯑꯃ ꯄꯨꯔꯛꯇꯣꯏꯅꯦꯕ
ꯑꯣ
ꯑꯗꯨꯒ ꯑꯗꯣ ꯂꯩꯕꯒꯤꯁꯦ ꯁꯨꯃꯥꯏꯅ ꯇꯧꯕꯅꯦ ꯍꯥꯏꯗꯤ ꯃꯤ ꯑꯃꯗ ꯂꯨꯄꯥꯥꯃꯉꯥ ꯆꯝꯃꯉꯥ ꯆꯥꯝꯃꯉꯥ ꯆꯥꯝꯃꯉꯥ ꯂꯧꯕꯅꯦꯕ
ꯑꯣ ꯃꯤ ꯃꯗꯥ
ꯃꯤꯠ ꯑꯃꯗ ꯍꯥꯏꯗꯤ ꯅꯣꯡꯃ ꯂꯩꯕꯗ ꯑꯍꯤꯡ ꯑꯃ ꯂꯩꯗꯨꯗ
ꯑꯣ ꯑꯩꯈꯣꯏꯅ ꯑꯍꯤꯡ ꯂꯩꯇꯦ ꯍꯥꯏꯇꯥꯥꯔꯒꯗꯤ ꯃꯤ ꯂꯨꯄꯥ ꯆꯥꯝꯃꯉꯥ ꯆꯥꯝꯃꯉꯥ
ꯍꯣꯏ ꯂꯨꯄꯥ ꯆꯥꯝꯃꯉꯥ ꯆꯥꯝꯃꯉꯥ ꯂ ꯑꯗꯨꯗꯤ ꯑꯍꯤꯡꯗꯤ ꯑꯣꯏꯒꯦ ꯍꯥꯏꯔꯒꯅ ꯂꯨꯄꯥ ꯆꯍꯨꯝ ꯆꯍꯨꯝ ꯂꯧꯋꯦ
ꯑꯣ ꯃꯤ ꯑꯃꯗ
ꯍꯣꯏ ꯗ ꯑꯩꯈꯣꯏ ꯑꯩꯈꯣꯏ ꯃꯤ ꯃꯉꯥ ꯇꯔꯨꯛ ꯇꯔꯦꯠꯀꯤꯗꯤꯅꯦ ꯇꯨꯝꯐꯝ ꯆꯥꯐꯝ ꯑꯣꯏ ꯆꯞ ꯆꯥꯕꯤꯁꯤ ꯆꯞ ꯆꯥꯕꯤꯗꯤ ꯌꯥꯝ ꯊꯤ ꯆꯥꯈ꯭ꯔꯦ ꯌꯥꯝ ꯊꯤꯅ ꯅꯨꯡꯉꯥꯏꯅ ꯂꯩꯔꯦ ꯍꯥꯏꯕ ꯇꯥꯔꯦꯀꯣ ꯃꯊꯛꯇ ꯑꯩꯈꯣꯏꯒꯤ ꯃꯤꯠꯌꯦꯡꯐꯝ ꯂꯣꯛꯇꯥꯛ ꯄꯥꯠꯀꯤ ꯐꯖꯕ ꯌꯦꯟꯒꯨꯝ ꯀꯣ ꯑꯣ ꯀꯤ ꯑꯁ ꯍꯥꯏꯗꯤ ꯅꯨꯡꯁꯤꯠ ꯅꯨꯡꯁꯥ ꯑꯁꯤꯡ ꯑꯁꯤꯒꯨꯝꯕ ꯑꯗꯨꯗꯤ ꯂꯣꯛꯇꯥꯛ ꯄꯥꯠꯀꯤ ꯍꯥꯏꯗꯤ ꯃꯅꯥꯛꯇ ꯈꯨꯟ ꯃꯌꯥꯝ ꯇꯥꯏꯗꯅ ꯑꯗꯨꯗ ꯎꯝ ꯏꯃꯥ ꯏꯆꯦ ꯄꯥꯕꯨꯡꯖꯤꯡꯅꯥꯒ ꯍꯥꯏꯗꯤ ꯅꯣꯡꯃꯒꯤ ꯍꯤꯡꯅꯕꯒꯤ ꯍꯣꯠꯅꯕꯒꯤ ꯁꯛꯇꯝ ꯀꯣ ꯉꯥꯁ ꯑꯗꯨꯗꯤ ꯂꯣꯛꯇꯥꯛ ꯄꯥꯠꯇ ꯂꯩꯕꯖꯤꯗꯤ ꯑꯥ
ꯑꯣ ꯃꯣꯏꯒꯤ ꯑꯃ ꯂꯩꯌꯦ ꯑꯩꯅ ꯉꯥꯏ ꯋꯥꯛꯄ ꯑꯩꯈꯣꯏꯒꯤ ꯏꯟ ꯑꯩꯈꯣꯏꯒꯤ ꯊꯤꯌꯦ
ꯑꯥ
ꯁꯤꯗꯩꯖꯤꯗ ꯑꯩꯈꯣꯏꯅ ꯇꯣꯡꯕ ꯃꯇꯝꯗ ꯑꯩꯈꯣꯏꯒꯤ ꯇꯣꯡꯕ ꯀꯤꯗꯥꯅ
ꯎꯝ
ꯑꯗꯨ ꯃꯣꯏꯗꯤ ꯍꯤ ꯀꯩꯅꯣ ꯍꯤ ꯃꯊꯛꯇꯨꯗ ꯏꯟꯒ ꯆꯤꯡꯕꯗꯨ ꯉꯛꯏ ꯍꯥꯏꯕ ꯂꯦꯞꯄꯒ
ꯎꯝ ꯏ ꯂꯣꯛꯇꯥꯛ ꯄꯥꯠꯁꯦ ꯁꯨꯃꯥꯏꯅ ꯇꯧꯋꯤ ꯑ ꯑꯗꯨꯃꯥꯏꯅ ꯏꯟ ꯁꯣꯏꯕ ꯀꯥꯡꯕꯨꯁꯦ ꯍꯥꯏꯗꯤ ꯑꯪ ꯑꯗꯨꯝꯁꯣꯏꯕꯁꯤꯕꯨ ꯇꯥꯎꯉꯝꯕ ꯅꯠꯇꯦ ꯑ ꯑ ꯑꯗꯨꯝ ꯑꯗꯨꯗꯣ ꯑꯩꯈꯣꯏꯒꯤ ꯀꯩꯅꯣꯗꯨꯗꯤ ꯑꯃꯨꯛ ꯁꯨꯃꯥꯏꯅ ꯍꯥꯏꯅꯩ ꯍꯥꯏꯕꯅꯦꯕ ꯗꯨꯗꯤ ꯀꯂꯨ ꯏꯁꯨꯣꯅ ꯍꯥꯏꯅꯩꯕ
ꯑꯥ
ꯍꯣꯔꯣꯛ ꯌꯦꯟꯁꯣꯟꯁꯦ ꯑꯗꯨꯝ ꯁꯤ ꯌꯥꯝ ꯀꯩꯅꯣꯗꯤ ꯍꯣꯏ ꯑꯃ ꯑꯃꯨꯛ ꯑꯅꯤꯈꯛꯇꯤ ꯑꯗꯨꯝ ꯂꯥꯏꯕꯛ ꯊꯤꯕ ꯌꯥꯎꯕ꯭ꯔꯖꯥꯠꯅꯤ ꯂꯥꯏꯕꯛ ꯊꯤꯕꯗꯤ ꯊꯣꯛꯇꯅ ꯈꯣ ꯇꯨꯗꯅ ꯇꯧꯕꯁꯨ ꯌꯥꯎꯋꯦꯕ
ꯑꯣ
ꯑꯗꯣ ꯑꯩꯈꯣꯏꯁꯨ ꯉꯥꯁꯦ ꯂꯣꯛꯇꯥꯛ ꯄꯥꯠꯇ ꯉꯥ ꯂꯩꯌꯦꯅ ꯑꯗꯨꯝ ꯍꯥꯏꯗꯤ ꯑꯗꯨꯝꯝꯕꯗꯤ ꯑꯌꯥꯝꯕ ꯃꯇꯝꯗ ꯐꯥꯔꯁꯨ ꯐꯥꯕ ꯌꯥꯗꯕ ꯏꯟ ꯁꯣꯟꯕ ꯌꯥꯗꯕ ꯃꯇꯝ ꯂꯩꯌꯦꯕ
ꯑꯣ
ꯍꯥꯏꯗꯤ ꯉꯥ ꯃꯆꯥ ꯊꯥꯕ ꯃꯇꯝꯁꯤꯗꯤ ꯑꯩꯈꯣꯏ ꯂꯣꯏ ꯈꯪꯅꯅꯤꯗꯅ ꯁꯨꯝꯀꯥꯟꯗ ꯉꯥ ꯃꯆꯥ ꯇꯥꯏꯈꯣꯅꯦꯦꯗꯦ ꯑ ꯑꯗꯨꯅ ꯑꯗꯨꯝꯕ ꯃꯇꯝꯗꯗꯤ ꯑꯗꯨꯃꯥꯏꯅ ꯏꯟ ꯁꯣꯍꯟꯕ ꯈꯣꯠꯍꯟꯕ ꯣ ꯌꯥꯗꯦ ꯊꯦꯡꯉꯦ ꯑꯗꯨ ꯀ ꯑꯇꯩ ꯃꯇꯝꯗꯗꯤ ꯑꯗꯨꯝ ꯀꯩꯅꯣ ꯇꯧꯕ ꯍꯥꯏꯇꯥꯔꯦ ꯌꯥꯏꯌꯦꯕ ꯉꯥꯁꯦ ꯐꯥꯕ ꯑ ꯉꯁꯦ ꯉꯥꯁꯦ ꯑꯆꯧ ꯑꯆꯧꯕꯁꯨ ꯂꯩꯇ ꯍꯥꯏꯗꯤ ꯑꯌꯥꯝꯕꯅꯕꯨꯗꯤ ꯑꯗꯨꯃꯥꯏꯅ ꯏꯟꯁꯤꯡꯦꯛꯅ ꯐꯥꯕ ꯉꯥꯗꯤ ꯉꯥꯀꯨꯞ ꯉꯥꯛꯇꯣꯏꯗ ꯉꯥꯀꯨꯞꯄꯗꯤ ꯃꯨꯀꯥ ꯉꯥꯒꯨꯝꯕꯀꯣ
ꯑꯣ
ꯃꯨꯀꯥꯉꯥꯒꯨꯝꯕ ꯉꯥꯈꯥꯒꯨꯝꯕ ꯉꯁꯥꯡꯒꯨꯝꯕꯀꯣ ꯑꯗꯨꯒ ꯀꯩꯅꯣ ꯇꯧꯕ ꯍꯥꯏ ꯇꯔꯦ ꯑꯆꯧꯕ ꯐꯥꯒꯦ ꯍꯥꯏꯔꯒꯅ ꯑꯩꯈꯣꯏꯅ ꯇꯥꯏꯁꯤꯞꯀꯥꯟꯗꯩꯕ ꯑꯩꯈꯣꯏꯒꯤ ꯊꯨꯝꯅꯕ
ꯑꯣ ꯍꯣ ꯍꯣꯏ ꯍꯣꯏ ꯑꯩꯈꯣꯏ ꯕꯣꯛꯁꯤ ꯀꯥꯏꯕ ꯇꯧꯕꯗꯨꯔꯣ ꯑꯥ
ꯑꯗꯨꯒ ꯂꯣꯟꯅ ꯊꯤꯂꯒ ꯐꯕꯁꯨꯎꯋꯏ ꯂꯣꯟꯅ ꯊꯤꯟꯕꯁꯤꯗꯤ ꯉꯥꯗꯤ ꯑꯗꯨꯝ ꯁꯤꯗꯤ ꯌꯥꯝ ꯍꯩꯕ ꯃꯊꯧ ꯇꯥꯏ
ꯍꯣꯏ ꯈꯨꯠ ꯃꯥꯟꯅꯤ ꯈꯨꯠ ꯆꯨꯝꯕ ꯑꯃ ꯆꯪꯉꯤꯅꯦ
ꯑ ꯑꯩꯈꯣꯏꯒꯤ ꯉꯥ ꯂꯨꯕꯒꯤ ꯃꯑꯣꯡꯉꯥꯁꯦ ꯑꯗꯨꯗꯤ ꯀꯣꯟꯀꯣꯟꯖꯤꯗ ꯈꯪꯗꯦ ꯉꯥ ꯆꯥꯔꯖꯨ ꯎꯔꯦ ꯑꯗꯩꯗꯤ ꯀꯣꯡꯒꯣꯟ ꯈꯨꯀꯥꯖꯦ ꯁꯤꯗꯒ ꯉꯥ ꯂꯩ ꯂꯩꯇꯦꯖꯦ ꯈꯪꯗꯣꯏꯅꯦꯕ
ꯑꯗꯨꯅꯦ ꯁꯨꯃꯥꯏꯅ ꯇꯧꯏ꯫
ꯑꯩꯖꯦ ꯂꯣꯛꯇꯥꯛꯁꯦ ꯐꯖꯅ ꯆꯠꯇ꯭ꯔꯤꯌꯦꯕꯀꯣ ꯑꯦ ꯑꯗꯨ ꯍꯥꯏꯔꯒ ꯉꯁꯥꯏ ꯑꯩꯈꯣꯏꯅ ꯆꯠꯄꯩꯖꯤ ꯁꯤꯗꯤ ꯑꯩꯈꯣꯏꯅ ꯂꯩꯔꯨꯗꯣꯏꯁꯦ ꯑꯥ ꯀꯩꯅꯣꯗ ꯂꯣꯛꯇꯥꯛ ꯃꯌꯥꯏꯗ ꯅꯠꯇ꯭ꯔ ꯂꯩꯗꯣꯏꯖꯦ ꯑꯗꯣ ꯆꯠꯊꯣꯛ ꯁꯤꯟꯗꯤ ꯀꯃꯥꯏꯅ ꯇꯧꯅꯤ ꯃꯣꯏꯅ ꯑꯗꯨꯝ ꯂꯧꯕ ꯂꯥꯛꯀꯗ꯭ꯔꯥ
ꯆꯠꯊꯣꯛ ꯆꯠꯁꯤꯟꯁꯦ ꯑꯈꯣꯏꯅ ꯀꯩꯅꯣ ꯇꯧꯕ ꯍꯥꯏꯇꯥꯔꯦ ꯄꯩꯁꯥꯥꯖꯦ ꯊꯤꯒꯤꯕꯗꯣ ꯑꯗꯨꯗ ꯃꯐꯝ ꯑꯃꯒꯥ ꯑꯃꯒ ꯃꯥꯟꯅꯗꯦꯕ ꯎꯝ ꯃꯣꯏꯒꯤꯗꯤ ꯀꯩꯅꯣ ꯇꯧꯋꯦꯕ ꯎꯝ ꯍꯤꯗ ꯆꯪꯗꯣꯏꯅꯦꯕꯀꯣ ꯑ ꯍꯤ ꯆꯪꯕꯖꯪ ꯑꯩꯈꯣꯏꯒꯤ ꯑ ꯃꯣꯇꯣꯔ ꯕꯨꯠ ꯃꯆꯥ ꯃꯆꯥꯖꯨ ꯂꯩ ꯃꯣꯇꯣꯔ ꯕꯨꯠ ꯑꯗꯤ ꯏꯁꯤꯡꯗ ꯍꯥꯏꯗꯤ ꯈꯨꯠꯁꯦꯝꯒꯤꯅꯦꯕ ꯁꯤꯅ ꯑꯈꯣꯏꯅ ꯆꯪꯕ ꯌꯥꯅꯕ ꯍꯥꯏꯗꯤ ꯈꯨꯠꯂꯥꯏ ꯍꯥꯏꯇꯥꯔꯦ
ꯑꯣꯍꯣꯏ
ꯑꯗꯨꯗ ꯇꯣꯡꯉꯒ ꯑꯗꯣ ꯃꯣꯏ ꯑꯃ ꯇꯣꯡꯕꯗꯗꯤ ꯑ ꯃꯤ ꯑꯃ ꯑ ꯃꯣꯇꯣꯔ ꯕꯨꯠ ꯑꯃ ꯍꯤ ꯑꯃ ꯑꯣꯏꯅ ꯄꯩꯁꯥꯖꯦ ꯂꯧꯅꯕ ꯍꯥꯏꯇꯥꯔꯦ꯫
ꯑꯣ ꯍꯥꯏꯗꯤ ꯃꯤ ꯃꯤ ꯇꯔꯥ ꯇꯣꯡꯒꯦꯔꯥ ꯃꯉꯥ ꯇꯣꯡꯒꯦꯔꯥ ꯑꯥ
ꯇꯧꯋꯦꯕ ꯑꯗꯣ ꯚꯥꯏ ꯄꯩ ꯄꯩꯁꯥ꫰ꯂꯧꯗꯕꯖꯨ ꯂꯩ ꯂꯧꯗꯕꯖꯨ ꯂꯩꯌꯦꯗꯤ ꯑ ꯑꯩꯈꯣꯏ ꯂꯥꯛꯀꯅꯤ ꯈꯣꯠꯀꯅꯤꯒ ꯍꯥꯏ ꯀꯥꯟꯗ ꯆꯠꯊꯣꯛ ꯆꯠꯁꯤꯟꯒꯤ ꯄꯩꯁꯥꯥꯖꯦ ꯃꯣꯏ ꯂꯣꯏꯅ ꯑꯩꯈꯣꯏ ꯇꯧꯕꯤꯕ ꯍꯥꯏꯗꯤ ꯃꯣꯏꯒꯤꯗ ꯂꯩꯕꯝꯗꯨꯒꯤ ꯄꯩꯁꯥ ꯈꯛꯇ ꯂꯍꯧꯕ ꯍꯥꯏꯇꯥꯔꯦ
ꯑꯣ ꯑꯗꯨꯖꯨ ꯌꯥꯝ ꯐꯩꯅꯦ
ꯎꯝꯂꯩ ꯑꯗꯣ ꯑꯥꯗ ꯅꯪꯅ ꯊꯣꯡꯅꯤꯡꯕ ꯏꯟꯖꯥꯡ ꯊꯣꯡꯅꯤꯡꯉꯦ ꯈꯣꯠꯅꯤꯡꯉꯦ ꯑ ꯏꯟꯖꯥꯡꯗꯨꯗꯤ ꯑꯩꯈꯣꯏꯅ ꯄꯣꯔꯛꯄ ꯇꯥꯏꯀꯣ꯫
ꯍꯣꯏ
ꯎꯝ ꯊꯣꯡꯅꯕ ꯃꯆꯥꯛꯒꯥꯗꯤ ꯁꯦ ꯀꯔꯤꯒꯨꯝꯕ ꯑꯝꯇ ꯑꯋꯥꯠꯄ ꯑꯝꯇ ꯂꯩꯄꯣꯟꯇꯦꯗ ꯑꯥꯗ꯫
ꯑꯣ ꯑꯁ ꯑꯗꯨꯅꯗꯤ ꯀꯣꯝꯃꯦꯗꯀꯣ ꯍꯥꯏꯗꯤ ꯑꯈꯣꯏꯅ ꯌꯨꯝꯒꯤ ꯀꯣꯜ ꯂꯤꯛ ꯄꯨꯗꯅ ꯇꯧꯒꯗꯕꯗꯣ ꯍꯥꯏꯗꯤ ꯖꯟꯖꯥ ꯃꯨꯛ ꯑꯣꯏꯗꯅ
ꯎꯝ
ꯑꯗꯨ ꯑꯥꯗꯒꯤ ꯋꯥꯏꯒ ꯑꯗꯨꯝ ꯋꯥꯏꯔꯒ ꯍꯤꯟꯖꯥꯡꯕꯨꯗꯤ ꯑꯩꯈꯣꯏꯅ ꯆꯪꯕꯗ ꯂꯩꯔꯛꯄ ꯌꯥꯔꯦ ꯈꯥꯡꯅꯨꯡ ꯑꯗꯨꯨ‌ ꯒ꯭ꯌꯥ ꯅꯨꯡ ꯄꯨꯔꯛꯄꯗꯨꯗꯤ ꯈꯤꯇꯪ ꯍꯤꯗꯒ ꯄꯨꯔꯛꯇꯧꯔꯦ ꯑꯗꯨꯗꯤ ꯑꯈꯣꯏꯗ ꯖꯟꯖ ꯑꯃ ꯑꯣꯏꯔꯅꯦꯕ
ꯎꯝ ꯑꯁ ꯑꯗꯨꯒꯤꯗꯤ ꯀꯔꯤꯝꯗ ꯋꯥꯔꯨꯅꯨꯗ ꯑꯁ ꯑꯗꯨꯒ ꯎꯝ ꯀꯩꯅꯣ ꯎꯝ ꯑꯍꯩ ꯍꯩꯕ ꯂꯥꯛꯆꯥꯠꯅꯤꯍꯦ ꯑꯗꯨꯃꯥꯏꯅꯒ ꯂꯥꯛꯀꯥꯟꯗꯩꯅ ꯎꯕꯗꯀꯣ ꯑꯁꯤ ꯈꯣꯏ ꯆꯨꯞꯄꯒ ꯉꯥ ꯐꯥꯕꯗ ꯈꯣꯏ ꯆꯨꯞꯄ ꯑꯍꯩ ꯑꯍꯩꯕ ꯂꯥꯛꯄ ꯌꯥꯎꯋꯦꯕ
ꯑꯣ
ꯑꯗꯨꯗꯒ ꯐꯥꯕ ꯉꯥꯗꯨꯗꯤ ꯑꯈꯣꯏ ꯏꯃꯥꯟꯅ ꯉꯣꯏꯗꯨꯗꯁꯨ ꯂꯧꯗꯦꯕ ꯃꯣꯏ ꯑꯃ ꯄꯨꯍꯟꯈꯤꯕ ꯍꯥꯏ ꯇꯔꯗꯤ ꯑꯗꯨꯒꯤ ꯂꯩꯕꯒꯤ ꯃꯍꯥꯎꯗꯣ ꯌꯦꯡꯉ ꯉꯥꯗꯨꯒꯤ ꯃꯍꯥꯎꯗꯨ ꯌꯦꯡꯖꯔꯨꯆꫭ ꯀꯥꯏꯅꯀꯣ ꯑꯗ ꯃꯣꯏꯅ ꯍꯥꯏ ꯀꯥꯟꯗ ꯍꯥꯎꯋꯦ ꯈꯣꯠꯂꯦꯅ ꯌꯥꯝ ꯍꯥꯏꯅꯩ ꯑꯃꯨꯛꯇꯪꯗꯤ ꯅꯪ ꯅꯣꯏ ꯖꯨ ꯑꯈꯣꯏ ꯄꯨꯟꯅ ꯆꯠꯂꯒ ꯑꯃꯨꯛꯇꯪꯗꯤ ꯃꯍꯥꯎꯗꫭ ꯌꯦꯡ ꯌꯥꯕꯅꯤ
ꯑꯦ ꯑꯗꯨꯗꯤ ꯂꯣꯛꯇꯥꯛ ꯑꯃ ꯆꯠꯄ ꯌꯥꯔꯦꯀꯣ ꯑꯗꯩꯗꯤ ꯅꯣꯏꯒꯤ ꯀꯩꯅꯣ ꯑꯃꯁꯨ ꯂꯩꯗꯣꯏꯅꯦ ꯅꯣꯏꯔꯣꯝꯗ ꯐꯥꯎꯔ ꯆꯠꯄ ꯑꯈꯣꯏꯒꯤ ꯑꯟꯗ꯭ꯔꯣ ꯍꯧꯖꯤꯛ ꯍꯧꯖꯤꯛꯁꯦ ꯆꯠꯅꯕ ꯃꯇꯝ ꯌꯥꯎꯔ ꯃꯥꯜꯂꯦꯅꯦ
ꯎꯝ ꯑꯟꯗ꯭ꯔꯣꯖꯦ ꯑꯩꯗꯤ ꯊꯥꯏꯅꯒꯤ ꯎꯝ ꯃꯩꯇꯩ ꯏꯄꯥ ꯏꯄꯨꯒꯤ ꯍꯥꯛꯇꯛ ꯂꫭꯝꯗ ꯂꯥꯛ
ꯃꯥꯅꯦ ꯃꯥꯅꯦ ꯑꯈꯣꯏꯒꯤ ꯃꯩꯇꯩꯒꯤꯗ ꯑꯈꯣꯏꯒꯤ ꯃꯔꯤ ꯂꯩꯅꯔꯤꯅꯤꯗꯣ
ꯅꯣꯏꯅꯒꯁꯨ ꯈꯪꯉꯝꯒꯅꯤ ꯍꯦꯟꯅ ꯑ ꯑꯟꯗ꯭ꯔꫭꯒꯤ ꯊꯨꯡ ꯌꯥꯝ ꯂꯩꯕ ꯑꯣ ꯃꯩ ꯃꯨꯠꯄ ꯌꯥꯗꯕ ꯃꯐꯝꯅꯤ ꯍꯥꯏ ꯍꯥꯏꯕ ꯈꯪꯕ꯭ꯔꯗꯨꯒꯤ ꯃꯔꯝꯗꯕꯨ ꯅꯪꯕꫭ
ꯈꯪꯉꯦ ꯑꯗꯨꯗꯤ ꯂꯥꯏꯛ ꯇꯖꯨ ꯌꯥꯎꯕꯅꯦ ꯍꯦ ꯍꯦ ꯑꯟꯗ꯭ꯔꯣꯒꯤ
ꯑ ꯑꯈꯣꯏꯖꯨ ꯉꯛꯏꯝꯅꯤ ꯃꯩ ꯁꯨꯡꯃꯨꯠ ꯃꯨꯠꯄ ꯌꯥꯗꯦꯌꯦ
ꯑꯈꯣꯏꯅꯦ ꯑꯗꯨꯒꯤ ꯃꯐꯝ ꯃꯐꯝꯗꯨ ꯂꯩꯕꯅꯦ ꯑꯈꯣꯏꯒꯤ ꯃꯩ ꯃꯨꯠꯛꯄ ꯆꯥꯗꯕ ꯃꯐꯝ ꯑꯗꯨꯍꯥꯏꯗꯤ ꯃꯩ ꯑꯗꯨꯝ ꯊꯥꯕꯩ ꯅꯠꯇꯦꯗ ꯑꯗꯨꯝ ꯃꯩꯗꯨ ꯁꯤꯟꯗꯩꯅꯦꯕꯀꯣ ꯃꯨꯠꯍꯟꯗꯕꯤꯗ ꯑꯗꯨ ꯃꯤ ꯁꯦꯟꯅꯅꯕ ꯄꯥꯜꯂꯤ ꯅꯥꯏꯔ ꯂꯩꯗꯨꯗꯤ ꯃꯐꯝꯗ ꯑꯗꯨꯅꯤ ꯑꯩꯅ ꯈ꯭ꯋꯥꯏ ꯅꯨꯡꯉꯥꯏꯖꯩꯖꯦ ꯗ꯭ꯔꯣꯒꯤ ꯆꯠ ꯇꯥꯔꯒꯗꯤ ꯍꯨꯖꯤꯛꯁꯦ ꯑꯈꯣꯏ ꯌꯥꯝ ꯊꯥꯒꯠꯅꯔꯛꯄ ꯍꯥꯏꯇꯥꯥꯔꯦꯅꯦ ꯑꯈꯣꯏꯒꯤ ꯇꯦꯔꯤꯅ ꯑꯃ ꯂꯩꯗꯨ ꯈꯪꯉꯤꯗꯅ
ꯎꯝ
ꯁꯣꯝ ꯑꯩꯈꯣꯏ ꯃꯅꯤꯄꯨꯔꯒꯤ ꯃꯥꯎ ꯑꯁꯣꯝꯅꯥꯀꯟꯗꯗꯤ ꯌꯥꯝ ꯄꯥꯜꯂꯦꯕ ꯃꯣꯏꯒꯤ ꯐꯦ ꯐꯦꯁꯇꯤꯚꯦꯜꯒ ꯇꯧꯋꯤꯗꯅ ꯇꯦꯔꯤ ꯕꯨꯖꯝ ꯒꯥꯏꯅ
ꯎꯝ ꯑꯦ ꯍꯩꯈꯥ ꯃꯄꯥꯟꯅꯤ ꯆꯦꯔꯤ ꯑꯗꯣ
ꯍꯣꯏꯅꯦ ꯍꯣꯏ ꯑꯣ ꯍꯣꯏꯅꯦ ꯍꯩꯈꯥ ꯃꯄꯥꯟ ꯍꯥꯏꯇꯥꯔꯦꯅꯦ ꯑꯗꯣ ꯃꯣꯏ ꯐꯦꯁ ꯇꯤꯚꯦꯜ ꯗꯤ ꯆꯦꯔꯤ ꯕꯨꯖꯥꯝ ꯑꯟ ꯇꯧꯒꯔ꯭ꯦ ꯗꯅ
ꯎꯝ
ꯑꯗꯨꯒꯤ ꯍꯩꯈꯥ ꯃꯄꯥꯟꯗꯣ ꯍꯧꯖꯤꯛ ꯁꯥꯕ ꯍꯧꯔ ꯃꯥꯜꯂꯦ
ꯎꯝ
ꯑꯗꯨꯒꯤ ꯀꯩꯅꯣ ꯇꯧꯋꯦ ꯑꯈꯣꯏꯒꯤ ꯃꯌꯥꯝ ꯊꯥꯒꯠꯅꯔꯛꯑꯦꯕ
ꯗ꯭ꯔꯣꯒꯤ ꯀ ꯃꯣꯏꯒꯤ ꯑꯈꯣꯏꯒꯤ ꯄꯨꯈ꯭ꯔꯤ ꯆꯧꯕꯑꯝ ꯂꯩꯗꯅ
ꯎꯝ
ꯑꯗꯨꯒꯤ ꯃꯄꯥꯟꯗ ꯄꯥꯟꯕꯗꯣ ꯑꯈꯣꯏꯒꯤ ꯅꯨꯄꯤ ꯃꯆꯥ ꯂꯩꯁꯥꯕꯤ ꯃꯆꯥ ꯃꯌꯥꯝ ꯌꯥꯝꯅ ꯅꯨꯡꯉꯥꯏꯕ ꯃꯐꯝ ꯑꯃ ꯑꯣꯏ ꯍꯥꯏ ꯇꯥꯔꯦꯅꯦ
ꯑꯝ ꯑꯣꯏꯕꯅꯤꯗ ꯍꯥꯏꯗꯤ ꯃꯐꯝꯗꯣ ꯐꯖꯨ ꯐꯖꯔꯦ ꯍꯥꯏꯗꯤ ꯃꯐꯝ ꯏꯁꯄꯣꯠꯇꯨ ꯆꯞ ꯆꯥꯕꯅꯦꯕ ꯍꯥꯏꯗꯤ ꯆꯥ ꯑꯃ ꯏꯁꯤꯡ ꯑꯃ ꯃꯌꯥꯝ ꯃꯔꯨꯞ ꯃꯌꯥꯝ ꯄꯨꯜꯂꯒ ꯉꯥꯍꯥꯛ ꯅꯣꯡꯃ ꯐꯥꯗꯣꯛꯀ ꯑꯋꯥ ꯅꯨꯡꯉꯥꯏ ꯋꯥꯔꯤ ꯂꯤꯅꯕꯝ ꯃꯌꯥꯝ ꯄꯣꯊꯥꯕꯝ ꯒ ꯂꯥꯛꯀꯥꯟꯗꯀꯣ
ꯎꯝ
ꯌꯥꯝ ꯅꯨꯡꯉꯥꯏꯝꯅꯤꯗ ꯑꯗꯨꯏ ꯃꯐꯝꯗꯣ
ꯑꯗꯨꯗꯤ ꯑꯗꯨꯗ ꯑꯁ ꯗꯨꯨꯝ ꯂꯩꯔꯝꯃꯤꯅꯦ ꯃꯐꯝꯖꯦ ꯍꯨꯖꯤꯛ ꯑꯅꯤꯗꯣ ꯍꯥꯟꯅ ꯆꯠꯅꯕ ꯇꯧꯔꯖꯦ ꯑꯗ ꯑꯗꯨꯒ ꯑꯗꯨꯒ ꯐꯥꯎꯅꯁꯤꯀꯣ ꯄꯥꯎꯖꯦ ꯑꯣ ꯑꯩꯖꯨ ꯃꯊꯪ ꯃꯊꯪ ꯑꯝꯇ ꯍꯥꯏꯒꯤꯒꯦ ꯎꯝ ꯊꯝꯃꯦ ꯊꯝꯃꯦ
ꯎꯝ